ꯍꯜꯂꯣ
ꯍꯜꯂꯣ
ꯇꯥꯏ ꯇꯥꯏ ꯑꯣ ꯍꯧꯖꯤꯛꯅ ꯈꯔ ꯁꯦꯡꯈ꯭ꯔꯦ
ꯁꯦꯡꯕ꯭ꯔꯥ
ꯍꯣꯏ
ꯀꯩꯅꯣ ꯅꯪ ꯍꯟꯖꯤꯟꯖꯤꯟ ꯇꯧ ꯃꯤ ꯍꯣꯏꯔꯗꯤ ꯍꯟꯖꯤꯟ ꯍꯟꯖꯤꯟ ꯇꯧꯕ ꯌꯥꯗꯦ ꯍꯥꯏꯌꯦ
ꯌꯥꯏꯌꯦ ꯃꯔꯤꯔꯛ
ꯈꯪꯉꯦꯀꯣ ꯑꯩꯗꯤ ꯈꯪꯗꯦ ꯍꯧꯕꯗ ꯉꯥꯏꯔꯤ ꯑꯩꯗꯤ
ꯎꯝ ꯎꯝ ꯎꯝ ꯅꯪꯁꯨ ꯇꯧꯕ ꯌꯥꯏ ꯑꯃꯨꯛꯀ ꯑꯩꯉꯣꯟꯗ ꯀꯣ ꯅꯪ ꯑꯃ ꯇꯧꯈ꯭ꯔꯦ ꯑꯗꯨꯏ ꯑꯍꯨꯝ ꯇꯧꯕ ꯌꯥ
ꯑꯣ ꯑꯗꯨꯗꯤ ꯅꯪꯅ ꯇꯣꯇꯦꯜ ꯇ ꯍꯣ
ꯑꯗꯨꯅꯦꯍꯦ ꯀꯣ ꯑꯩ ꯃꯥꯡꯒꯅꯤ ꯅꯪꯗꯣ ꯉꯥꯡꯉꯅꯨ ꯇꯣꯛꯑꯣ ꯍꯧꯖꯤꯛ ꯑꯩ ꯑꯝꯇ ꯉꯥꯡꯒꯦ ꯁꯣ ꯅꯪꯁꯦ ꯑ ꯍꯧꯖꯤꯛꯁꯦ ꯌꯨꯝꯗ ꯂꯩꯌꯦꯕꯀꯣ
ꯍꯣꯢ
ꯅꯣꯏꯒꯤꯁꯨ ꯁꯦꯁꯟ ꯁꯦꯁꯟ ꯍꯧꯗ꯭ꯔꯤ ꯁ꯭ꯀꯨꯜ ꯀꯣꯂꯦꯖ ꯖꯦ
ꯍꯧꯈ꯭ꯔꯦ ꯈꯣꯡꯒ꯭ꯔꯥꯎ ꯂꯩꯇꯕꯩ ꯆꯠꯇꯕꯅꯦ ꯍꯣꯏ
ꯅꯣꯏ ꯀꯔꯦꯁꯄꯣꯟꯗꯤꯡꯔꯣ ꯅꯣꯏꯒꯤꯁꯨ
ꯍꯣꯏ ꯀꯣꯔꯦꯁꯄꯣꯟꯗꯤꯡꯅꯤ
ꯑꯁ ꯅꯨꯡꯉꯥꯏꯌꯦ ꯗꯨꯗꯤ ꯅ ꯅꯪꯒꯤꯁꯦ ꯅꯪꯒꯤꯁꯦ ꯀꯣꯂꯦꯖ ꯂꯣꯏꯔꯒ ꯀꯩꯇꯧꯒꯦ ꯍꯥꯏꯕ꯭ꯔꯣ
ꯀꯣꯂꯦꯖ ꯂꯣꯏꯔ ꯀꯩꯗꯧꯅꯤ ꯑꯦꯛꯖꯥꯝ ꯊꯥꯕ ꯆꯠꯄꯅꯤꯅ
ꯍꯥ
ꯑꯦꯛꯖꯥꯝ ꯄꯔꯤꯈꯥ
ꯑꯦꯛꯖꯥꯝ
ꯑ ꯍꯣꯏ
ꯁꯨꯠ ꯑ ꯑꯣ ꯑꯗꯨꯝ ꯀꯝꯄꯤꯇꯤꯞ ꯑꯦꯛꯖꯥꯝꯒꯨꯝꯕ ꯑꯦꯟꯇ꯭ꯔꯥꯟꯁ ꯑꯦꯛꯖꯥꯝꯒꯨꯝꯕ ꯊꯥꯗ ꯗꯉꯥꯏꯅꯦꯕꯀꯣ
ꯌꯦꯁ ꯍꯣꯏ ꯍꯣꯏ ꯍꯣꯢ
ꯑꯩꯖꯨ ꯑꯟꯖꯤ ꯐꯖꯟ ꯀꯥꯕ ꯌꯥꯕꯅꯦ ꯑꯗꯨꯏ ꯐꯖꯅ ꯔꯤꯒꯨꯂꯔꯅ ꯀꯥꯕ ꯌꯥꯕꯅꯦꯕ ꯅꯪꯒꯤꯗꯤ ꯂꯥꯏꯔꯤꯛꯀꯤꯅꯦꯕ ꯅꯪ ꯑꯇꯣꯞꯄ ꯀꯣꯆꯤꯡꯒꯨꯝꯕ ꯂꯧꯕ꯭ꯔꯣ
ꯍꯣꯏ ꯇꯧꯅꯉꯥꯏ ꯃꯊꯪ ꯊꯥ ꯀꯣꯂꯦꯖꯇꯤ ꯃꯃꯤꯡꯒꯤ ꯈꯛꯇꯅꯤꯗ ꯇꯥꯕ꯭ꯔꯣ
ꯒꯤ ꯈꯜꯂꯅꯦꯕ
ꯍꯣꯏ
ꯑꯦ ꯀꯩꯅꯣꯒꯤ ꯗꯤꯒ꯭ꯔꯤ ꯇꯥꯟꯅꯤꯡꯅꯕꯀꯣ ꯆꯞ ꯃꯥꯟꯅꯩ ꯑꯩꯈꯣꯏ
ꯍꯥ ꯇꯥꯗ꯭ꯔꯣ
ꯇꯥꯏ ꯇꯥꯢ
ꯅꯩ ꯅꯈꯣꯟ ꯄꯤꯛꯅ ꯇꯥꯏ
ꯇꯥꯕ꯭ꯔꯣ
ꯍꯣꯏ ꯇꯥꯏꯌꯦ ꯇꯥꯏꯌꯦ
ꯑꯈꯣꯏ ꯈꯨꯜ ꯂꯣꯏ ꯇꯥꯔꯝꯒꯅꯤꯗ ꯑꯩꯅ ꯍꯧꯖꯤꯛ ꯉꯥꯡꯕꯁꯦ
ꯅꯆꯤꯟ ꯊꯤꯅꯨꯗ
ꯂꯥꯎꯕꯅꯦ ꯍꯦ ꯄꯨꯔꯥ ꯂꯥꯎꯕꯅꯦ ꯐꯣꯝ ꯄꯥꯏꯌꯣꯀꯣ ꯆꯤꯡ ꯗ ꯀꯣꯟ
ꯏ ꯏ ꯀꯥꯔꯛꯀꯅꯨ ꯌꯥꯔꯦ
ꯍꯥꯥ ꯀꯩ ꯍꯥꯏꯕ꯭ꯔꯣ
ꯀꯩꯁꯨ ꯅꯠꯇꯦ ꯀꯩꯁꯨ ꯅꯠꯇꯦ
ꯁꯤꯁꯇꯔꯁꯦ ꯁꯥꯎꯕ꯭ꯋꯥꯅꯦ
ꯅꯈꯣꯏꯗꯤ ꯌꯨꯝꯗ ꯀꯅꯥ ꯀꯅꯥ ꯂꯩꯒꯦ
ꯏꯃꯥꯒ ꯏꯅꯥꯎꯅꯨꯄꯥꯒ ꯑꯩꯒ ꯂꯩꯌꯦ ꯅꯪꯗꯤ ꯀꯅꯥ ꯀꯅꯥ ꯂꯩꯒꯦ ꯍꯣꯏ
ꯑꯣ
ꯑꯗꯨꯒꯤꯀꯣ ꯄꯨꯟꯁꯤꯁꯦ ꯋꯥꯏꯑꯦꯕ
ꯁꯦ ꯍꯦꯍꯦ ꯅꯨꯡꯁꯤꯗꯥ
ꯂꯣꯛꯁꯤꯗ ꯒꯥꯏ
ꯌꯥꯝꯅ ꯍꯥꯏꯗꯤꯕ ꯅꯪ ꯉꯥꯡꯕꯁꯨ ꯇꯥꯗꯤ ꯄꯨꯔꯥ ꯍꯤ ꯀꯩꯅꯣ ꯑꯈꯣꯏꯗꯣ ꯑꯗꯨ ꯌꯥꯝ ꯃꯥꯟꯖꯤꯜꯂꯛꯄꯀꯣ ꯇꯧꯅꯤꯡꯕ
ꯃꯥꯥꯟꯕꯅꯦ ꯄꯨꯟꯁꯤꯁꯦ ꯀꯣ ꯄꯩꯁꯥ ꯖꯣꯝ ꯖꯣꯝ ꯐꯪꯉꯗꯤ ꯀ꯭ꯌꯥꯝꯃꯨꯛ ꯅꯨꯡꯉꯥꯏꯒꯅꯤ꯫
ꯎꯝ ꯑꯗꯨꯗꯤ
ꯍꯥꯏꯔꯛꯑꯣ ꯍꯥꯏꯔꯣ
ꯃꯃꯥ ꯕꯕꯥ ꯍꯣꯏꯗꯤ ꯅꯧꯔꯝꯒꯅꯤꯅꯤꯀꯣ ꯃꯣꯏꯒꯤ
ꯍꯣꯏ ꯃꯣꯝ ꯏꯃꯥꯗꯤ ꯈꯔ ꯌꯥꯡ ꯑꯣꯏꯔꯤ꯫ ꯈꯔ ꯅꯧꯔꯤ ꯍꯥꯏꯕ꯫
ꯍꯣꯏ ꯑꯗꯨꯃꯥꯏꯅ ꯅꯧꯕꯕꯨꯗꯤ ꯌꯥꯝ ꯅꯨꯡꯉꯥꯏꯗꯤ ꯀꯣ ꯃꯥ ꯄꯥꯕꯨꯡ ꯈꯣꯏ ꯅꯧꯔꯥ ꯂꯩꯔꯗꯤ ꯑꯩꯗꯤ ꯍꯔꯥꯎꯋꯦ
ꯃꯣꯏ ꯅꯧꯔꯤꯉꯥꯏꯗꯨ ꯐꯠꯇ꯭ꯔꯣꯅꯦ ꯃꯣꯏꯅ ꯀꯟꯅ ꯊꯕꯛ ꯇꯧꯔꯤꯉꯥꯏꯗ ꯑꯈꯣꯏꯅ ꯃꯇꯝ ꯃꯥꯡꯍꯟꯗꯕꯤꯗ ꯂꯥꯏꯔꯤꯛ ꯄꯥꯕ ꯌꯥꯏ ꯀꯩꯅꯣ꯫
ꯁꯦꯁ ꯑꯥꯁ ꯑꯁꯤꯗꯤ ꯌꯥꯏ
ꯑꯩꯒꯤ ꯋꯥꯈꯜ ꯈꯛꯇꯪꯅꯦꯍꯦ ꯂꯥꯏꯔꯤꯛꯇꯤ ꯄꯥꯑꯗꯦꯗ꯫
ꯑꯥ ꯑꯗꯨꯅꯦ ꯑꯗꯨꯅꯦ ꯆꯨꯝ ꯆꯨꯝꯕ ꯉꯥꯡ
ꯑꯩ ꯋꯥꯗꯤ ꯈꯤꯇꯪ ꯉꯥꯡꯕ ꯅꯨꯡꯉꯥꯏꯕꯗꯣ ꯂꯥꯏꯔꯤꯛꯛꯇ ꯂꯥꯛꯑꯗꯤ ꯑꯥꯏ ꯑꯦꯝ ꯔꯦꯂꯤ ꯁꯣꯔꯤ꯫
ꯄꯥꯗꯤ ꯄꯥꯅꯤꯡꯗꯕ ꯅꯤꯅꯦ ꯀꯣꯛꯇ ꯀꯣꯛꯇ ꯆꯪꯗꯦ꯫
ꯀꯔꯤ ꯄꯥꯅꯤꯉꯥꯏꯁꯨ ꯏꯟꯇ꯭ꯔꯦꯁ ꯌꯥꯎꯗꯦꯗ꯫
ꯄꯨꯟꯁꯤꯁꯦꯀꯣ ꯂꯥꯏꯔꯤꯛ ꯂꯥꯏꯔꯤꯛ ꯌꯥꯎꯗꯅꯀꯣ ꯔꯤꯆ ꯑꯣꯏꯕ ꯉꯝ
ꯎꯝ ꯂꯥꯏꯔꯤꯛ ꯌꯥꯎꯗꯅ ꯍꯤꯡꯉꯗꯤꯀꯣ ꯀꯌꯥꯝ ꯅꯨꯡꯉꯥꯏꯒꯦꯔꯥ꯫
ꯑꯗꯨ ꯅꯦ ꯑꯗꯨꯝ ꯅꯦ
ꯍꯌꯦꯡ ꯀꯣꯟꯅ ꯍꯨꯝ ꯁꯪꯁꯥꯔꯁꯦ ꯂꯣꯏ ꯀꯥꯏꯕꯗ ꯑꯅꯧꯕ ꯁꯦꯝꯔꯛꯄꯗ ꯑꯗꯨꯗ ꯂꯥꯏꯔꯤꯛ ꯌꯥꯎꯗꯕ ꯑꯣꯏꯁꯅꯨ ꯁꯤꯁ
ꯁꯤ ꯃꯤꯁꯤꯡꯗꯨꯀꯣ ꯑꯗꯨꯝ ꯑꯗꯨꯝ ꯑꯗꯨꯝ ꯂꯩꯔꯒ ꯑꯗꯨꯝ ꯔꯤꯆ ꯑꯣꯏꯕꯗꯣ ꯀꯔꯤꯁꯨ ꯇꯧꯗꯅ ꯃꯤ ꯂꯣꯏ ꯂꯣꯏꯅꯃꯛ ꯄꯤꯔꯤꯊ꯭ꯤꯕꯤ ꯂꯩꯕ ꯂꯣꯏꯅꯃꯛ ꯆꯞ ꯃꯥꯟꯅꯅ ꯀꯩꯁꯨ ꯋꯥꯠꯇꯅꯀꯣ ꯑꯗꯨꯅꯀꯣ ꯄꯨꯟꯅꯔꯤꯁ ꯑꯣꯏꯔꯗꯤ ꯀꯌꯥꯝ ꯅꯨꯡꯉꯥꯏꯒꯦꯔꯥ꯫
ꯑꯣꯏꯕꯁꯨ ꯌꯥꯕꯅꯦ ꯍꯧꯖꯤꯛꯁꯤꯀꯣ ꯂꯣꯏꯅꯃꯛ ꯏꯅꯔꯒꯀꯣ ꯁꯦꯁ
ꯃꯣꯏ ꯃꯀꯣꯛ ꯑꯣꯐ ꯀꯔꯤ ꯁ꯭ꯂꯤꯞꯄꯔ ꯑꯃꯗꯤ ꯀꯅꯥꯅ ꯄꯤꯒꯦꯔꯣ ꯁꯦ
ꯄꯩꯁꯥ ꯌꯦꯟꯅꯔꯀꯣ ꯄꯨꯟꯅ ꯔꯤꯖ ꯑꯣꯏꯕ ꯌꯥ ꯌꯥꯝꯕꯅꯤꯗ
ꯍꯥ
ꯔꯤꯆ ꯄꯨꯟꯅ ꯑꯣꯏꯕꯨꯁ ꯌꯥꯕꯅꯤ ꯍꯥꯏꯕꯅꯤꯗ꯫
ꯍꯣꯏ ꯃꯣꯏ ꯃꯁꯥ ꯃꯊꯟꯇꯅ ꯑꯣꯏꯅꯤꯡꯕꯒꯤꯀꯣ꯫
ꯎꯝ
ꯑꯗꯨꯁꯨ ꯍꯣꯏ ꯆꯨꯝꯃꯦꯗ ꯑꯗꯨꯁꯨ ꯃꯣꯏ ꯃꯁꯥꯅ ꯍꯣꯠꯅꯔꯒ ꯑꯣꯏꯕꯗꯨꯕꯨ
ꯑꯗꯨ ꯅꯠꯇ꯭ꯔꯥꯁꯨꯀꯣ ꯑꯝ ꯑꯗꯨ ꯅꯠꯇ꯭ꯔꯥꯁꯨ ꯑ ꯄꯩꯁꯥ ꯁꯦꯀꯣ ꯐꯥꯏꯚ ꯔꯨꯄꯤꯁꯀꯤꯗ ꯌꯥꯝꯅ ꯄꯣꯠꯆꯩ ꯂꯩꯕ ꯌꯥꯕꯒꯨꯝꯕꯀꯣ ꯑꯗꯨꯝꯒꯨꯝꯕ ꯇꯧꯔꯗꯤ ꯂꯥꯁ ꯇꯥꯏꯝ ꯑꯗꯨꯝ ꯊꯥꯢꯅꯒꯤ ꯃꯇꯝ ꯗꯨꯃꯥꯏꯅ
ꯎꯝ
ꯑꯥ ꯁꯉꯥꯏ ꯑꯣꯏꯔꯝꯒꯅꯤ ꯑꯔꯣꯑꯣ
ꯑꯗꯨꯗꯤ ꯁꯤꯗꯒꯤ ꯄꯩꯁꯥ ꯊꯥꯔꯒ ꯑꯇꯣꯞꯄ ꯂꯝꯗ ꯅꯪꯒꯤ ꯄꯩꯁꯥ ꯌꯥꯝꯔꯝꯒꯗꯧꯕ ꯃꯐꯝꯗ ꯊꯥꯔꯒ ꯏꯅꯥꯛ ꯈꯨꯨꯟꯕ ꯆꯠꯂꯁꯦ
ꯑꯦ ꯍꯨꯡ
ꯍꯝ
ꯌꯥꯝ ꯅꯨꯡꯉꯥꯏꯒꯅꯤ ꯢ ꯇꯥꯏꯝ ꯇ꯭ꯔꯥꯕꯦꯜꯒꯨꯝꯃꯥꯢꯅꯀꯣ ꯑꯁ
ꯅꯪ ꯁꯥꯝ ꯁꯪꯕ꯭ꯔꯣ ꯅꯪ
ꯑꯥ ꯍꯣꯏ
ꯀꯥꯔꯤ ꯃꯆꯨꯔꯣ
ꯑꯥ ꯑꯩ ꯄꯨ ꯐꯥꯔꯁꯇꯗꯤ ꯕ꯭ꯂꯦꯛ ꯄ꯭ꯔꯥꯁ ꯁꯪꯉꯝꯕꯅꯦ ꯑꯗꯨ ꯁꯝꯔꯒ ꯑꯥ ꯑꯃꯨꯛꯀ ꯑꯩꯗꯨ ꯆꯦꯔꯤꯟ ꯁꯪꯕꯅꯦ ꯆꯦꯔꯤꯟ ꯁꯪꯔ ꯑꯃꯨꯛꯀ ꯕ꯭ꯂꯦꯛ ꯁꯪꯕ
ꯑꯗꯨ ꯑꯩꯁꯨ ꯁꯝ ꯁꯪꯉꯝꯃꯦ ꯍꯥꯏꯒꯦ ꯇꯧꯕꯅꯦ
ꯍꯥ
ꯀꯨꯏꯗ꯭ꯔꯤ ꯁꯪꯕ ꯁꯝ ꯁꯪꯕ
ꯀꯨꯏꯗ꯭ꯔꯤꯗ
ꯍꯥꯥ
ꯀꯨꯏꯗ꯭ꯔꯤꯔꯤ
ꯅꯪ ꯁꯝ ꯁꯪꯕ꯭ꯔꯣ ꯍꯥ
ꯑꯩꯔꯣ
ꯅꯈꯣꯟ ꯇꯥꯗ꯭ꯔꯦꯗ
ꯅꯪꯒꯤ ꯍꯦꯟꯅ ꯇꯥꯗꯦ ꯀꯥꯏ ꯊꯝꯕ꯭ꯔꯣ
ꯆꯤꯟꯗ ꯊꯝꯃꯦ ꯑꯩ ꯆꯤꯟꯗ
ꯇꯥꯕ꯭ꯔꯣ ꯑꯣ
ꯇꯥꯏꯌꯦ ꯇꯥꯏ
ꯑꯣ ꯇꯥꯈ꯭ꯔꯦ ꯍꯧꯖꯤꯛꯇꯤ ꯃꯔꯛ ꯃꯔꯛ ꯅꯪꯒꯤ ꯅꯪꯒꯤ ꯅꯦꯠꯅꯦꯅ ꯑꯁꯤꯗꯤ ꯑꯩꯒꯤꯗꯤ ꯐꯥꯏꯚ ꯖꯤ ꯐꯖ ꯀꯥꯏꯌꯦ ꯅꯪꯒꯤꯅꯦ
ꯑꯩꯅ ꯍꯥꯏꯔꯦ ꯑꯩꯈꯣꯏ ꯌꯨꯝ ꯅꯦꯠ ꯅꯨꯡꯉꯥꯏꯇꯦ ꯍꯥꯏꯔꯒ ꯍꯣꯏ ꯆꯥꯛ ꯆꯥꯈ꯭ꯔꯦ
ꯇꯝꯄꯥꯛꯇ ꯂꯩꯔꯒ ꯆꯥꯈ꯭ꯔꯦ
ꯍꯥ
ꯑ ꯌꯥꯗꯕ꯭ꯔꯥ ꯍꯪꯕ
ꯑꯜꯂꯣ
ꯀꯩꯔꯣꯕ ꯔꯨꯜ ꯂꯩꯕ꯭ꯔꯕ ꯆꯥꯛ ꯆꯥꯛ ꯆꯥꯛ ꯆꯥꯕ ꯍꯪꯕꯩꯁꯨ ꯔꯨꯜ ꯂꯩꯕ꯭ꯔꯥꯕ
ꯆꯥꯛ ꯃꯔꯤꯔꯛ ꯃꯉꯥꯔꯛ ꯆꯟꯈ꯭ꯔꯦ ꯌꯥꯗ꯭ꯔꯦ
ꯅꯪ ꯃꯤ
ꯍꯥꯥ
ꯑꯩꯗꯤ ꯃꯤ ꯌꯦꯡꯕꯗꯣ ꯑꯗꯨꯝ ꯋꯦꯕꯁꯥꯢꯠꯇ ꯌꯦꯡꯕ꯭ꯔꯥ ꯅꯠꯇ꯭ꯔꯒ ꯑꯦꯕꯁꯇ
ꯑꯩꯒꯤ ꯋꯦꯕꯁꯥꯏꯠ ꯑꯃ ꯂꯩꯌꯦ
ꯑꯠꯁꯥ ꯑꯣ
ꯢꯌꯥ
ꯌꯦꯡꯕꯅꯦꯕꯀꯣ ꯑꯦꯗꯁ ꯀꯨꯝꯕꯗꯤ ꯌꯥꯝ ꯂꯥꯛ
ꯍꯧꯔꯝꯗꯥꯏꯒꯤ ꯐꯤꯐꯇꯤꯟ ꯁꯦꯀꯦꯟꯁ ꯂꯥꯛꯀꯅꯤ ꯁꯦꯀꯦꯟ ꯇꯔꯥꯃꯉꯥ ꯍꯧꯔꯝꯗꯥꯏ ꯑꯗꯨꯒ ꯃꯌꯥꯏꯗ ꯑꯃ ꯑꯗꯨ ꯈꯇꯅꯦ ꯑꯦꯠꯁꯇꯤ
ꯎꯝ
ꯑꯗꯨꯗ ꯑꯦꯄꯥꯁꯣꯠ ꯈꯨꯗꯤꯡꯒꯤ ꯑꯦꯠꯁꯨ ꯑꯦꯅꯤꯃꯦꯒꯤ ꯃꯇꯨꯡ ꯏꯟꯅ ꯌꯥꯎꯔꯦ
ꯍꯣꯏ ꯄꯤꯁ ꯋꯥꯟ ꯄꯤꯁ ꯌꯦꯡꯕ꯭ꯔꯣ
ꯎꯋꯟ ꯌꯦꯡꯉꯝꯃꯦ ꯑꯗꯨ ꯂꯣꯏꯗꯕꯒꯤ ꯁꯥꯎ ꯌꯦꯡꯗ꯭ꯔꯦ ꯌꯦꯡ ꯌꯦꯡꯉ ꯑꯦꯄꯤꯁꯣꯠ ꯀꯥꯎꯈ꯭ꯔꯕ
ꯑꯩꯁꯨꯅꯦ ꯑꯩꯁꯨꯀꯣ ꯀꯥꯎꯈ꯭ꯔꯦ ꯑꯗꯨꯁꯨ ꯑꯩꯗꯨ ꯃꯐꯝꯗꯤ ꯅꯤꯡꯁꯤꯡꯉꯦ ꯑ ꯀꯩꯅꯣꯗꯨ ꯃꯣꯏꯒꯤ ꯑ ꯀꯩꯅꯣꯗꯣ ꯅꯨꯄꯤꯗꯣ ꯑꯁ ꯃꯤꯡ ꯍꯥꯏꯕ ꯌꯥꯗꯕꯅꯤꯅꯦ ꯀꯩꯅꯣꯝꯃꯗꯣ ꯃꯣꯏꯒꯤ ꯑꯥ ꯁꯝ ꯑꯧꯕꯗꯣ
ꯋꯟ
ꯌꯥꯔꯦꯗ ꯇꯣꯛꯁꯦ ꯑꯥꯔꯗꯒꯤ ꯍꯧꯕꯗꯣ ꯑꯥꯔꯗꯒꯤ ꯑꯥꯔꯗꯒꯤ ꯅꯨꯄꯤꯒꯤ ꯃꯤꯡꯅꯦ ꯑꯥꯔꯗꯒꯤ ꯍꯧꯔꯒ ꯑꯦꯟꯅ ꯂꯣꯏꯕꯅꯦ
ꯈꯪꯉꯦ ꯈꯪꯉꯦ ꯈꯪꯉꯦ